ꯇꯥ ꯗꯔꯣ ꯇꯥꯗꯔꯣ
ꯑꯩꯅ ꯉꯥꯡꯇꯥꯗ꯭ꯔꯣ
ꯑꯗꯨ ꯑꯧꯇꯥꯔꯦ ꯇꯥꯔꯦ ꯑꯗꯨ
ꯐꯔꯦ ꯑꯗꯨꯗꯤ ꯀꯨꯝꯊꯔꯛꯑꯣ ꯃꯈꯥꯗ ꯅꯣꯡꯆꯨꯏ ꯃꯈꯥꯗ ꯇꯧꯁꯤ ꯇꯨ ꯀꯨꯕꯤ ꯇꯨꯀꯨꯕꯤꯃꯆꯥ ꯇꯨꯀꯨꯃꯆꯥ ꯑꯩ ꯌꯥ ꯅꯪ ꯁꯤꯔꯅꯤ ꯈꯜꯂꯒ ꯅꯪ ꯑꯣꯏ ꯍꯤꯡꯍꯧꯔꯦ ꯍꯤꯡꯒꯅꯤ ꯈꯟꯕ ꯀꯥꯡꯕꯨꯒꯩ ꯂꯣꯏ ꯁꯤꯒ꯭ꯔꯦ
ꯍꯜ ꯂꯣ ꯍꯜꯂꯣ
ꯏꯀꯣ ꯆꯠꯄ ꯌꯥꯔꯦ ꯢ ꯀꯣ
ꯏꯀꯣꯆꯠꯄ꯭ꯔꯣ
ꯁꯥꯔꯦ ꯎꯝ ꯄꯥꯛꯅꯝꯒꯥ ꯏꯔꯣꯝꯕꯒ
ꯑꯥꯁꯉꯁꯤꯗꯤ ꯑꯩꯈꯣꯏꯗꯤ ꯏꯔꯣꯜꯂꯦ ꯑꯗꯨꯒ ꯀꯪꯀꯪ ꯄꯥꯛꯅꯝ ꯇꯧꯋꯦ ꯑꯗꯨꯒ ꯎꯍꯋꯊꯈꯉ ꯄꯥꯛꯅꯝꯇꯧꯔ ꯆꯄꯤꯌꯦ ꯈꯪꯕ꯭ꯔ ꯅꯪꯖꯨ ꯋꯥꯔꯤ ꯁꯥꯔꯛꯑꯣꯅꯦ ꯖꯔꯔ ꯇꯧꯔ ꯋꯥꯔꯤ ꯖꯔꯔ ꯁꯥꯖꯤꯜꯂꯛꯑꯣꯅꯦ ꯋꯥꯔꯤ ꯖꯔꯖꯔ ꯁꯥꯖꯤꯜꯂꯣꯃꯦ ꯄꯪꯁꯥ ꯁꯥꯖꯜꯂꯣ ꯅꯍꯥꯟꯒꯩ ꯁꯥꯕ ꯃꯑꯣꯡꯗ ꯁꯥꯖꯜꯂꯣꯅꯦ ꯆꯥꯛ- ꯏꯁꯤꯡ ꯆꯥꯔꯦ- ꯈꯣꯠꯂꯦ ꯑꯗꯨ ꯇꯧꯔꯦ- ꯑꯗꯥ ꯇꯧꯔꯦ ꯇꯨꯝꯗꯣꯔꯦ- ꯈꯣꯠꯇꯣꯔꯦ ꯕꯣꯜ ꯌꯦꯡꯗꯣꯔꯦ-ꯈꯣꯠꯇꯣꯔꯦ ꯑꯗꯨ ꯇꯧꯔꯦ ꯑꯗꯨ ꯇꯧꯔꯦ ꯍꯌꯦꯡ ꯁꯤ ꯇꯧꯅꯤ ꯈꯣꯠꯀꯅꯤ ꯍꯪꯆꯤꯠꯅ ꯁꯤ ꯇꯧꯒꯅꯤ-ꯈꯣꯠꯀꯅꯤ ꯄꯪꯁꯥ ꯖꯜꯂꯣ ꯅꯪ ꯊꯣꯛꯄꯃ ꯑꯩ ꯁꯥꯔꯒ
ꯎꯪ ꯑꯥ ꯉꯁꯤꯗꯤ ꯑꯥꯔꯖꯦꯟꯇꯤꯅꯥꯒ ꯏꯖꯤꯞ ꯀ ꯥ ꯕꯣꯜ ꯂꯩꯕꯗ ꯅꯪ ꯀꯔꯝꯕꯗ ꯊꯥꯏ
ꯃꯨꯟꯅꯖꯨ ꯄꯥꯟꯖꯤꯜꯂꯛꯑꯦ ꯍꯩꯅꯧꯖꯦ ꯃꯨꯜꯂꯗꯤ ꯍꯥꯎꯔꯅꯤꯁꯤ ꯍꯩꯅꯧꯖꯤ ꯁꯤ ꯍꯩꯅꯧꯖꯤ ꯑꯃꯈꯛꯇꯪꯒ ꯄꯥꯜꯂꯤꯖꯦ ꯍꯥꯟꯅꯗꯤ ꯃꯔꯤ ꯄꯥꯜꯂꯝꯕꯅꯦ ꯃꯔꯤꯖꯦ ꯌꯨꯝꯗ ꯂꯩꯇꯕꯒꯤ-ꯂꯩꯇꯕ ꯅꯪ ꯗꯨꯃꯥꯏꯗꯨꯝ ꯂꯩꯔꯗꯤ ꯌꯥꯔꯔꯣꯏ ꯅꯪꯖꯨ ꯑꯗꯨꯝ ꯄꯪꯉꯥꯡ-ꯉꯥꯡꯉꯨ
ꯎꯪ
ꯔꯦꯗꯤ ꯑꯃ ꯑꯅꯤ ꯑꯍꯨꯝ ꯍꯧꯔꯦꯀꯣ ꯄꯥꯉꯥꯡ ꯉꯥꯡꯉꯣ ꯂꯦꯞꯇꯕ ꯉꯥꯡꯅꯗꯣꯏꯅꯤ ꯂꯣꯏꯗꯔꯤꯕꯧ ꯍꯧꯔꯦ ꯑꯩꯈꯣꯏ ꯇꯨꯁꯤꯁꯤ ꯀꯩꯗꯧꯕ ꯍꯥꯏꯇꯥꯔꯦ ꯑꯩꯈꯣꯏꯒꯤ ꯑꯥ
ꯐꯖꯅ ꯃꯌꯦꯛ ꯁꯦꯡꯅ ꯁꯦꯡꯅ ꯉꯥꯡꯉꯣꯃꯤ ꯋꯥꯊꯤ ꯋꯔꯦꯝ ꯇꯧꯋꯤ ꯀꯔꯤꯅꯣ
ꯎꯝ
ꯐꯒꯤ ꯅꯠꯇꯦ ꯁꯦ ꯑꯣꯏꯒꯤꯗꯔꯦ ꯍꯥꯟꯅꯗꯤ ꯁꯥꯟꯅꯔꯩ ꯁꯦ ꯁꯣꯝ ꯅꯥꯀꯟ ꯅꯥꯀꯟ ꯃꯌꯥꯝ ꯍꯧꯕꯅꯤ ꯍꯧꯔꯝꯃꯦꯕ ꯁꯤꯁꯦ ꯑꯗꯨ ꯍꯧꯖꯤꯛꯇꯤ ꯍꯧꯈꯤꯗ꯭ꯔꯦ
ꯍꯌꯦꯡꯗꯤ ꯑꯦꯛꯖꯥꯝꯅꯤ ꯁꯥꯏꯟꯁ
ꯁꯥꯅꯥꯔꯩꯀꯗꯤ ꯁꯣꯝ ꯅꯀꯟꯗ ꯃꯌꯥꯝ ꯍꯧꯔꯝꯕꯅꯤ ꯑꯗꯨ ꯍꯧꯖꯤꯛ ꯀꯩꯅꯣ ꯇꯇꯥꯔꯦ ꯁꯧꯒ꯭ꯔꯤ ꯑꯣꯏꯅ ꯊꯥꯔꯦ ꯍꯥꯏꯇꯥꯔꯦ ꯁꯧꯒ꯭ꯁꯦ ꯀ ꯀꯟꯗ ꯐꯥꯔꯦ ꯁꯧꯒ꯭ꯁꯦ ꯑꯩꯈꯣꯏꯒꯤ ꯑꯩꯈꯣꯏꯒꯤ ꯀꯩ ꯍꯥꯏꯇꯥꯔꯦ ꯌꯨꯝ ꯅꯣꯡꯄꯣꯛ ꯊꯪꯕ ꯁꯔꯨꯛꯁꯦ ꯁꯤꯁꯤꯗ ꯑꯩꯈꯣꯏ ꯀꯩ ꯍꯥꯏ ꯇꯥꯔꯦ ꯐꯧ ꯍꯨꯟꯗꯧꯔꯤ ꯍꯟꯗꯛꯇꯤ ꯑꯗꯨꯕꯨ ꯀꯩꯅꯣ ꯍꯥꯟꯅꯗꯤ ꯍꯨꯜꯂꯝꯗꯦꯏ ꯂꯧꯕꯨꯛꯇ ꯍꯨꯜꯂꯝꯕꯅꯦꯕ ꯑꯗꯣ ꯍꯧꯖꯤꯛꯇꯤ ꯐꯧ ꯍꯨꯟꯕ ꯁꯦ ꯂꯧꯕꯨꯛꯇ ꯍꯨꯟꯅ ꯍꯨꯟꯕꯁꯦ ꯋꯥꯏꯗꯅꯥ ꯌꯨꯝꯗ ꯑꯣꯏꯅꯥ ꯍꯨꯜꯂꯦꯕ ꯁꯤꯡꯅꯔꯛꯄꯒꯤ ꯃꯇꯨꯡ ꯏꯟꯅꯥꯟꯗꯤ ꯍꯥꯟꯅꯗꯤ ꯈꯔ ꯄꯪꯕ ꯍꯥꯏꯇꯥꯔꯅꯦ ꯁꯤꯡꯉꯄ ꯍꯥꯏꯇꯥꯔꯦ ꯑꯗꯨꯗꯒꯤ ꯁꯤ ꯂꯝ ꯅꯥꯀꯟꯗ ꯑꯄꯥꯖꯤꯇ ꯇꯥꯒ ꯂꯩꯗꯤ ꯍꯧꯋꯦꯕꯁꯦ ꯁꯤ ꯂꯩꯖꯦ ꯑꯉꯧꯕ ꯃꯆꯨꯁꯨ ꯂꯩ ꯕ꯭ꯂꯨ ꯃꯆꯨꯁꯨ ꯂꯩ ꯑꯗꯨꯒ ꯉꯉꯧ ꯃꯆꯨꯗ ꯂꯩ ꯍꯤꯒꯣꯛꯁꯨ ꯂꯩꯌꯦꯕ ꯃꯃꯥꯡꯁꯤꯗ ꯀꯪꯍꯜꯂ ꯃꯇꯨꯡꯗ ꯅꯨꯡꯁꯥꯔ
ꯍꯩꯅꯧꯒꯁꯦ ꯐꯖꯅ ꯍꯟꯗꯛꯇꯁꯤ ꯐꯖꯅ ꯄꯥꯜꯂꯦ ꯁꯧꯒꯔꯤꯁꯦ ꯐꯖꯅ ꯄꯥꯂꯦ
ꯈꯣꯠꯇꯕ ꯑꯗꯨꯒꯝꯕꯕ ꯌꯥꯝꯅ ꯀꯥꯟꯅꯩꯕꯁꯤ ꯀꯩꯅꯣ ꯆꯈꯥꯎꯠꯄ ꯆꯈꯥꯎ ꯍꯣꯠꯄꯒꯤ ꯁꯦꯡꯗꯣꯛꯄ ꯑꯗꯒꯤ
ꯑꯋꯥꯊꯥꯕꯤꯅ ꯃꯨꯟꯁꯤꯜꯂꯄꯗꯤ ꯐꯖꯅ ꯄꯜꯂꯦ
ꯪ ꯌꯥꯝꯄꯜꯂꯞ ꯃꯅꯤ ꯃꯔꯤ ꯃꯥꯉ ꯑꯋꯥ ꯊꯥꯕꯤꯁꯦ ꯇꯥꯔ ꯇꯔꯨꯛꯆꯥꯈꯔꯦ ꯑꯥꯒꯔꯦ ꯑꯋꯥꯊꯕꯤꯁꯦ ꯄꯪꯍꯦꯛꯇ ꯍꯦꯛꯄ ꯏꯆꯦ ꯄꯪ ꯍꯦꯛꯇ ꯍꯦꯛꯄꯥ ꯃꯨꯗ꯭ꯔꯤꯅꯣꯩꯗꯣꯏꯗ ꯑꯩꯅ ꯑꯃꯨꯛꯇꯪ ꯍꯦꯛꯈ꯭ꯔꯦꯕ ꯃꯨꯜꯂꯀꯥꯟꯗꯤꯅꯦꯕ ꯑꯗꯨ ꯃꯨꯜꯂ ꯍꯦꯛ ꯍꯥꯎ ꯀꯥꯏꯗ ꯑꯗꯨ ꯈꯨꯍꯥꯎꯗꯤ ꯂꯩꯇꯦ ꯊꯨꯝꯇꯤꯛ ꯀ ꯊꯨꯝꯃꯒ ꯉꯥꯁꯪ ꯉꯥꯡꯂꯒꯥ ꯌꯦꯡꯕꯗꯥ ꯇꯤꯟꯒꯥ ꯇꯥꯕꯤꯗꯨꯅꯦ ꯇꯧꯔꯤꯁꯦ ꯁꯅꯔꯩꯒꯁꯤꯅ ꯃꯌꯥꯝ ꯄꯥꯜꯂꯦ ꯁꯥꯅꯥꯔꯩ ꯑꯉꯥꯡꯕ ꯍꯪꯒꯥꯄꯟꯒ ꯄꯥꯅꯕꯅꯦ ꯑꯗꯨꯗ ꯍꯟꯗꯛꯀꯤ ꯁꯥꯅꯥꯔꯩ ꯁꯦ
ꯎꯝ
ꯍꯧꯖꯤꯛꯇꯤ ꯃꯔꯤ ꯃꯉꯥ ꯄꯥꯜꯂꯦ ꯂꯣꯏꯅ ꯌꯥꯟꯊꯠꯈꯔꯦ ꯑꯩꯈꯣꯏꯒꯤ ꯐꯧꯍꯣꯟꯕꯩ ꯃꯇꯥꯡꯗꯅꯦ ꯂꯩ ꯑꯗꯣ ꯐꯧ ꯍꯣꯟꯕꯩ ꯃꯇꯥꯡꯁꯦ ꯥꯊꯅꯅꯦꯕꯥꯊꯅꯕꯅꯦꯕꯥꯁꯦ ꯑꯗꯨꯒ ꯍꯧꯖꯤꯛ ꯋꯥꯁꯦ ꯆꯁꯤꯟꯕ ꯍꯧꯔꯦ ꯋꯥꯏ ꯆꯥꯏꯁꯤꯟꯕ ꯍꯧꯔꯦ ꯑꯗꯣ ꯉꯁꯥꯏꯒꯤ ꯋꯥꯍꯁꯤ ꯇꯪꯈꯥꯏꯃꯨꯛ ꯆꯥꯕꯅꯤ ꯍꯥꯏꯗꯤ ꯐ ꯐꯨꯜ ꯆꯥꯏꯔꯦ ꯉꯁꯥꯏꯗꯤ ꯍꯧꯖꯤꯛꯇꯤ ꯃꯄꯨꯡ ꯐꯥꯅ ꯆꯥꯏꯔꯦ ꯉꯁꯥꯏ ꯋꯥꯏ ꯇꯪꯥꯏ ꯆꯥꯟ ꯀꯥꯟ ꯇꯧꯔꯅ ꯂꯥꯡ ꯈꯨꯅꯁꯦ ꯃꯥ ꯇ꯭ꯔꯨ ꯃꯥ ꯇ꯭ꯔꯨꯁꯦ ꯑꯗꯨꯝ ꯇꯥꯕꯤꯅꯦ ꯑꯩꯅꯥ ꯅꯀꯟꯒꯤ ꯀꯣꯟꯁꯤꯗ ꯐꯖꯅ ꯂꯩꯕꯅꯦ ꯑꯗꯣ ꯑꯩ ꯏꯁꯥꯅ ꯂꯩꯗ ꯂꯥꯡ ꯈꯨꯅꯨꯁꯦ ꯑꯩ ꯂꯩ ꯈꯪꯗ ꯃꯥꯜꯅꯦꯕ ꯑꯗꯨꯝ ꯁꯤꯗ ꯇꯥꯔꯒ
ꯅꯣꯡꯃꯜ ꯃꯅꯨꯡꯉꯥꯏꯇꯪ ꯉꯥꯏꯔꯗꯤ ꯆꯊꯣꯛꯎꯇꯥ ꯌꯥꯔꯔꯣꯏ ꯍꯌꯦꯡ ꯈꯔ ꯆꯥꯊꯣꯑꯁꯤ ꯑꯁ ꯄꯨꯟꯗꯣꯟꯒꯁꯦ ꯐꯖꯅ ꯄꯥꯜꯂꯦ
ꯐꯣꯟ ꯇꯧꯕ ꯌꯥꯗꯤ ꯀꯟꯅꯥ ꯇꯧꯗꯣꯏꯅꯣ ꯑꯉꯣꯟꯗꯩ ꯇꯧ ꯃꯥ ꯐꯣꯟ ꯋꯥꯔꯤ ꯁꯥꯟꯅꯔꯤ ꯃꯣꯏ ꯍꯟꯅꯨꯕꯤꯒ
ꯑꯔꯖꯦꯟꯇꯤꯅꯥꯒꯒ ꯏꯖꯤꯞ ꯀꯥ ꯂꯩꯕꯗꯨ ꯑꯔꯖꯦꯟꯇꯤꯅꯥꯅ ꯏꯀꯥꯗ ꯀꯥꯒ꯭ꯔꯦ ꯉꯥꯏꯅꯤ ꯍꯣꯔꯦꯟꯗꯤ
ꯑꯖꯦꯟꯇꯤꯅꯥꯅꯤ ꯏꯀꯥꯗ ꯀꯥꯔꯦꯗ ꯕꯣꯜ ꯍꯜꯂꯣ ꯑꯣꯏ ꯀꯥꯏ ꯂꯩꯅꯣ ꯂꯥꯛꯑꯣ ꯍꯥꯏꯔꯤꯅꯦ ꯏꯕꯣ
ꯏꯖꯤꯞ ꯏꯖꯤꯞꯅ ꯑꯃ ꯑꯃ ꯃꯨꯛ ꯆꯟꯕ ꯌꯥꯏ ꯑꯖꯦꯟꯇꯤꯅ ꯌꯥꯏ ꯑꯗꯨ ꯑꯗꯨꯗꯤ ꯄꯣꯠꯇꯨꯒꯜ ꯂꯣ ꯔꯣꯅꯥꯜꯗꯣ ꯁꯨ ꯀꯞꯄꯦ ꯍꯥꯏꯕ ꯀꯞꯄꯦ ꯅꯨꯡꯉꯥꯏꯇꯦ ꯎꯝ ꯎꯝ ꯉꯁꯤ ꯎꯝ ꯀꯅꯥ ꯀꯅꯥ